ꯑꯣ ꯍꯜꯂꯣ
ꯑꯣ ꯍꯜꯂꯣ
ꯑꯣ ꯒꯨꯗ ꯏꯚꯤꯅꯤꯡ
ꯒꯨꯗ ꯃꯣꯔꯅꯤꯡ
ꯀꯔꯤ ꯒꯨꯗ ꯃꯣꯅꯤꯡ
ꯀꯔꯤ ꯒꯨꯗ ꯏꯚꯤꯅꯤꯡ ꯅꯠꯇꯦ ꯒꯨꯅꯥꯏꯗꯅꯦ
ꯑꯣꯏꯗꯨ
ꯒꯨꯅꯥꯢꯗꯅꯦ ꯒꯨꯅꯥꯢꯅꯦ
ꯍꯧꯖꯤꯛ ꯅꯪ ꯇꯨꯝꯒ꯭ꯔꯥꯒꯦꯕ꯭ꯔꯣ
ꯑꯁ ꯆꯥ ꯕꯥꯎ ꯊꯣꯡꯗ꯭ꯔꯤ
ꯎꯝ ꯊꯦꯡꯉꯦꯍꯦ ꯀꯔꯤꯔꯣ
ꯑꯣ꯬꯬꯬ ꯊꯦꯡꯉꯦ ꯍꯧꯖꯤꯛ ꯈꯇꯪ ꯄꯗꯉꯥꯢꯔꯤꯌꯦ ꯀꯣꯆꯤꯡ ꯍꯜꯂꯛꯄꯗ ꯉꯥꯏꯔꯤꯕ
ꯀꯣꯆꯤꯡ ꯍꯜꯂꯛꯄꯗ ꯉꯥꯏꯔꯤꯌꯦ
ꯎꯝ
ꯑꯣ꯬꯬꯬꯬
ꯅꯪ ꯇꯨꯌꯦꯜꯐꯅꯦꯔꯥ ꯇꯨꯌꯦꯜꯐ ꯀ꯭ꯂꯥꯁ ꯇꯨꯌꯦꯜꯐꯔꯥ ꯏꯂꯦꯚꯦꯟꯔ
ꯇ꯭ꯋꯦꯜꯐꯅꯦ ꯇ꯭ꯋꯦꯜꯐ
ꯑꯣ ꯢꯁ ꯑꯗꯒ ꯀꯣꯆꯤꯡ ꯂꯧꯔꯤꯕ ꯑꯦꯛꯖꯥꯝ ꯑꯦꯛꯖꯥꯝ ꯅꯠꯇ꯭ꯔꯥꯕꯅꯤꯗ
ꯑꯁ ꯍꯧꯖꯤꯛ ꯂꯧꯗ꯭ꯔꯗꯤ ꯀꯗꯥꯏ ꯀꯔꯤ ꯃꯇꯝꯅ ꯂꯧꯗꯣꯏꯕ ꯑꯩꯗꯤ
ꯑꯦꯖꯝ ꯃꯇꯝ ꯅꯠꯇ꯭ꯔꯦꯖꯨ ꯑꯗꯨꯝ ꯀꯣꯆꯤꯡ ꯂꯧꯅꯕ꯭ꯔꯣ ꯍꯥꯢꯖꯦ
ꯅꯠꯇꯦ ꯑꯩꯅ ꯍꯥꯏꯕꯗꯤ ꯑꯩꯗꯤ ꯁꯥꯏꯟꯁꯇ ꯑꯁ ꯌꯥꯝ ꯂꯥꯡꯉꯤꯍꯦ ꯀꯔꯤꯅꯣ
ꯅꯠꯇꯦ ꯑꯈꯣꯏ ꯏꯃꯥꯟꯅꯕ ꯖꯣꯝꯗ ꯃꯆꯦꯗ ꯍꯥꯏꯔꯤꯕ
ꯍꯥꯏꯅꯨ ꯍꯥꯢꯌꯣ
ꯎꯝ ꯆꯠꯒ꯭ꯔꯦ ꯂꯣꯏꯅꯃꯛ ꯑꯩ ꯏꯊꯟꯗ ꯂꯩꯔꯦ ꯑꯣꯐ ꯅꯠ ꯅꯠꯇꯦ ꯍꯣꯢ ꯆꯥꯔꯦ ꯍꯣꯏ
ꯀꯩ ꯏꯟꯖꯥꯡ ꯆꯥꯔꯦ
ꯑꯩ ꯉꯁꯤꯗꯤ ꯕꯤꯟꯖꯒꯤ ꯀꯔꯤ ꯍꯥꯏꯒꯗ꯭ꯔꯥ ꯃꯥꯒꯤ ꯁꯤꯠꯇꯣ
ꯎꯝ
ꯑꯗꯨꯒ ꯐꯣꯔꯇꯦꯠ ꯄꯣꯇꯦꯇꯣ ꯑꯗꯨꯒ ꯀꯦꯕꯤꯖ
ꯐꯩꯅꯦ ꯃꯤ ꯃꯆꯥꯗꯤ
ꯃꯊꯦꯜ ꯌꯥꯝꯃꯤꯗ
ꯑꯗꯨꯒ ꯀ꯭ꯔꯤ ꯍꯥꯢꯒꯦꯔꯥ ꯆꯥꯏꯅꯤꯁ ꯀꯦꯕꯦꯖ ꯇꯣ ꯑꯗꯣ ꯑꯃꯨꯛ ꯆꯝꯐꯨꯠ ꯇꯧꯕ ꯀꯦꯕꯦꯖ ꯆꯥꯢꯅꯤꯁ ꯆꯥꯢꯅꯤꯁ ꯀꯦꯕꯖꯇꯣ
ꯑꯁ ꯈꯪꯗꯦ ꯆꯥꯏꯅꯤꯁ ꯀꯦꯕꯦ ꯃꯁꯛꯀ
ꯎꯝ ꯅꯣꯢ ꯆꯤꯡ ꯃꯆꯥ ꯆꯤꯡ ꯃꯆꯥ ꯅꯠꯇꯝꯅꯤꯅ ꯈꯪꯉꯣꯢ ꯑꯩꯈꯣꯏ ꯆꯤꯡ ꯃꯆꯥ ꯉꯥꯡꯇ ꯈꯪ ꯑꯗꯨꯗꯤ
ꯑꯣꯏꯔꯝꯅꯤ
ꯑꯣꯏꯌꯦ
ꯆꯤꯡꯗ ꯂꯩꯕꯝꯅꯤꯅ ꯅꯨꯡꯉꯥꯏꯔꯝꯅꯤꯌꯦ
ꯎꯝ ꯑꯈꯣꯏꯔꯣꯝꯗꯗꯤ ꯏꯪꯉꯤ ꯅꯣꯏꯔꯣꯝꯗꯤ ꯁꯥꯕ꯭ꯔꯣ
ꯑꯁ ꯁꯥꯏ ꯁꯥꯃꯟꯕꯒꯤ ꯂꯩꯕ ꯉꯝꯗꯦ꯫
ꯑꯣ
ꯀꯔꯤ ꯀꯔꯤꯅꯣ ꯇꯥꯏꯌꯦ ꯀꯔꯤꯔꯣ ꯅꯪ ꯉꯁꯥꯏ ꯈꯣꯏ ꯂꯧꯕ ꯆꯠꯄꯗꯣ ꯐꯪꯕ꯭ꯔꯣ?
ꯐꯪꯉꯦ ꯍꯣꯏ ꯈꯔ
ꯎꯝ
ꯌꯥꯝꯅꯗꯤ ꯐꯪꯔꯛꯇꯦ꯫
ꯑꯩꯅꯦ
ꯌꯥꯝꯅꯗꯤ ꯐꯪꯔꯛꯇꯦ ꯈꯖꯤꯛ ꯈꯤꯇꯪꯗꯤ ꯐꯪꯉꯦ
ꯅꯔꯥꯏꯕꯥꯛ ꯐꯔꯝꯅꯤ ꯈꯤꯇꯪ ꯐꯪꯕꯗꯣ
ꯏꯁ ꯏꯔꯥꯏꯕꯛ ꯐꯔꯗꯤ ꯌꯥꯝ ꯐꯥꯡꯒꯗꯕꯅꯦ ꯒꯥꯔꯤ
ꯅꯔꯥꯏꯕꯛꯇꯨ ꯌꯥꯝ ꯐꯔꯝꯅꯤ
ꯌꯥꯝ ꯊꯤꯕꯒꯤꯅꯤ ꯑꯗꯣ ꯍꯟꯗꯛꯇꯣ ꯐ꯭ꯂꯋꯔꯗꯨ ꯂꯩꯇꯕꯀꯣ
ꯎꯝ
ꯑꯗꯨꯒꯤ ꯌꯥꯝ ꯐꯪꯗꯕ ꯐ꯭ꯂꯥꯋꯔ ꯃꯇꯝ ꯑꯣꯏꯔꯗꯤꯀꯣ
ꯏꯁ ꯅꯪꯗꯤ ꯀꯔꯤ ꯇꯧꯔꯒ ꯂꯩꯕ꯭ꯔꯥꯗꯨꯝ ꯀꯔꯤ ꯇꯧꯔꯒ ꯂꯩꯕ꯭ꯔꯥ ꯅꯪ ꯑꯗꯨꯝ ꯈꯨꯟ ꯈꯨꯟꯗ ꯅꯪ
ꯑꯩꯕꯨꯔꯣ ꯁꯨꯝ ꯐꯝꯃ ꯂꯩꯅꯤ
ꯁꯨꯝꯐꯝꯃꯒ ꯂꯩꯕ
ꯎꯝ ꯐꯒꯤꯗꯧꯅꯦ ꯑꯩ ꯆꯤꯡꯒꯤ ꯏꯃꯥ ꯏꯄꯥꯒꯤ ꯃꯇꯦꯡ ꯈꯔ ꯇꯧꯕꯤꯌꯦꯕꯀꯣ꯫
ꯅꯆꯤꯟꯅꯥꯎ ꯀꯌꯥꯗꯤ ꯁꯨꯒꯦ ꯅꯪ?
ꯏꯆꯤꯟ ꯏꯅꯥꯎ ꯇꯔꯦꯠ꯫
ꯅꯪꯅ
ꯑꯩꯅ ꯃꯤꯗꯜ꯫
ꯎꯝ
ꯏꯁ ꯑꯩꯒꯤ ꯃꯊꯛ ꯇ ꯃꯤ ꯃꯔꯤ ꯂꯩ ꯅꯨꯄꯥ ꯑꯅꯤ ꯅꯨꯄꯤ ꯑꯅꯤ꯫
ꯁꯅꯩꯔꯦꯅꯦ ꯅꯣꯏꯅ
ꯑꯩꯅ ꯑꯗꯨꯒ ꯑꯩ ꯃꯈꯥꯗ ꯅꯨꯄꯤ ꯅꯨꯄꯥ ꯑꯅꯤ꯫
ꯎꯝ
ꯈꯣꯏ ꯅꯨꯄꯥ ꯃꯉꯥꯅꯦ꯫
ꯌꯥꯝꯃꯦꯍꯦ
ꯌꯥꯝꯃꯦ ꯑꯈꯣꯏꯗꯤ
ꯌꯥꯝꯅ ꯐꯔꯝꯅꯤ꯫
ꯅꯣꯏꯗꯤ
ꯃꯔꯤ
ꯅꯨꯄꯤ ꯀꯤꯌꯥꯔꯣ ꯅꯨꯄꯥ ꯀꯤꯌꯥꯔꯣ?
ꯑꯅꯤ ꯑꯅꯤ
ꯑꯣ ꯆꯞ ꯆꯥꯔꯦꯅꯦ ꯑꯗꯨꯗꯤ
ꯎꯝ
ꯅꯪꯅ
ꯑꯩꯅ ꯀꯔꯥ ꯀꯔꯝꯕ ꯑꯣꯏꯗꯧ ꯃꯥꯥꯟꯒꯦ?
ꯅꯪ ꯂꯥꯁ ꯑꯣꯏꯒꯗꯧ ꯃꯥꯜꯂꯦ꯫
ꯁꯤꯌ ꯀꯗꯥꯏꯗꯒꯤ ꯋꯥꯔꯣ ꯂꯥꯁ ꯅꯠꯇꯦ
ꯂꯥꯛꯁ ꯁꯦꯀꯦꯟ꯭ꯔꯣ
ꯐꯥꯔꯁꯅꯤ ꯐꯥꯔꯁ ꯀ꯭ꯂꯥꯁꯅꯤ
ꯅꯪ ꯐꯥꯔꯁ꯭ꯔꯣ
ꯎꯝ ꯃꯥꯟꯗꯕ꯭ꯔꯣ
ꯃꯥꯥꯟꯗꯦꯅꯦ
ꯍꯥꯏꯗꯤ ꯂꯥꯁꯀꯨꯝꯕ ꯑꯣꯏꯔꯝꯒꯗ꯭ꯔꯥ
ꯀꯔꯤꯒꯤ ꯃꯥꯥꯟꯗꯕ
ꯑꯩ ꯂꯥꯁꯀꯨꯝꯕ ꯑꯣꯏꯔꯝꯒꯗ꯭ꯔꯅ ꯈꯜꯂꯨ ꯈꯜꯂꯨꯔꯦ
ꯑꯍꯟꯅꯦ ꯑꯍꯟ
ꯑꯩꯉꯣꯟꯗꯗꯤ ꯑꯩ ꯑꯩꯒꯤ ꯑꯩꯉꯣꯟ ꯑꯩꯒꯤ ꯑꯩꯉꯣꯟꯗꯒꯤ ꯍꯦꯟꯅꯗꯤ ꯑꯉꯥꯡ ꯑꯣꯏꯕ ꯑꯗꯨꯒ ꯑꯃꯨꯛꯀ
ꯎꯝ ꯑꯗꯨꯒ ꯄꯣꯛꯄꯤꯕ
ꯎꯝ ꯀꯩꯕꯥ ꯅꯪꯅ ꯐꯥꯔꯁꯅꯦꯕꯀꯣ
ꯎꯝ
ꯑꯗꯨꯒ ꯀ꯭ꯂꯥꯁ ꯇꯨꯌꯦꯜꯐꯉꯥꯛꯇ ꯑꯗꯨꯗꯤ ꯅꯆꯤꯟ ꯅꯅꯥꯎꯗꯤ ꯑꯉꯥꯡ ꯌꯥꯝ ꯑꯣꯏꯔꯝꯅꯤ
ꯑꯃꯅꯥ ꯀ꯭ꯂꯥꯁ ꯑꯦꯠ ꯑꯃꯅꯥ ꯀ꯭ꯂꯥꯁ ꯐꯥꯏꯚ ꯑꯃꯅ ꯆꯍꯤ ꯑꯅꯤ ꯍꯦꯜꯂꯦ
ꯑꯣ
ꯀꯩꯅꯣ ꯍꯨꯏꯔꯣ ꯌꯥꯝ ꯈꯣꯡꯉꯤꯗ
ꯈꯪꯗꯦ ꯍꯨꯏꯗꯤ ꯈꯣꯡꯉꯅꯨ ꯍꯥꯏꯔꯁꯨ ꯌꯥꯔꯣꯏꯗꯝꯅꯤꯅ
ꯐꯨ
ꯑꯦ ꯁꯤ ꯍꯨꯏꯁꯦ ꯌꯥꯝ ꯁꯥꯊꯤꯕꯅꯦ ꯃꯁꯛ
ꯅꯣꯏꯒꯤꯔꯣ
ꯑꯩꯈꯣꯏꯒꯤ ꯅꯠꯇꯦ
ꯀꯅꯥꯒꯤ ꯃꯤꯒꯤ
ꯑꯩꯈꯣꯏ ꯔꯦꯟ ꯃꯄꯨ ꯈꯣꯏꯒꯤꯅꯤꯗ
ꯑꯣ ꯅꯪ ꯔꯦꯟꯗ ꯂꯩꯕ꯭ꯔꯣ ꯀꯔꯤ ꯀꯃꯥꯏ ꯇꯧꯕ꯭ꯔꯣ
ꯔꯦꯟꯗ ꯂꯩꯇꯔꯗꯤ ꯉꯁꯥꯏꯟ ꯆꯥꯛꯆꯥꯈ꯭ꯔꯅꯤꯌꯦ
ꯅꯪ ꯀꯗꯥꯏ ꯂꯩꯕ ꯑꯗꯣ
ꯍꯥꯥ
ꯅꯪ ꯍꯟꯗꯛ ꯀꯗꯥꯏ ꯂꯩꯕꯅꯣ ꯇꯝꯄꯥꯛꯇꯔꯣ
ꯎꯝ ꯇꯝꯄꯥꯛꯇꯥ
ꯑꯣ ꯇꯝꯄꯥꯛ ꯍꯥꯏꯕꯗꯤ ꯀꯗꯥꯏ ꯋꯥꯏꯗꯔꯣ
ꯑꯁ ꯍꯣꯔꯦꯟ ꯍꯥꯏꯕꯤꯒꯦ
ꯍꯣꯔꯦꯟ ꯍꯥꯏꯕꯤꯒꯦ ꯌꯥꯏ ꯌꯥꯏ ꯑꯗꯨꯒꯨꯝꯕ ꯀꯔꯤꯁꯨ ꯍꯥꯏꯕ ꯌꯥꯗꯕ꯭ꯔꯣ
ꯎꯝ ꯅꯪ ꯈꯪ ꯅꯪ ꯈꯪꯗꯕ꯭ꯔꯣ
ꯑꯁ ꯑꯗꯨ ꯐꯥꯎꯗꯤ ꯍꯥꯏꯕ ꯌꯥꯔꯕ ꯑꯣꯏꯔꯝꯅꯤ
ꯅꯪ ꯈꯪꯗꯕ꯭ꯔꯥꯕ
ꯑꯩꯃ ꯑꯩꯈꯣꯏ ꯔꯨꯜꯁꯇꯣ ꯑꯩꯃꯨꯛ ꯄꯥꯍꯧꯗ꯭ꯔꯦ ꯀꯥꯎꯔꯦ ꯉꯔꯥꯡꯗꯤ ꯄꯥꯏꯌꯦꯕꯀꯣ
ꯀꯔꯤ ꯍꯥꯏꯕ
ꯑꯩ ꯑꯩꯈꯣꯏ ꯔꯨꯜꯁ ꯀꯤ ꯀꯩꯅꯣꯗꯣ
ꯎꯝ ꯑꯣ
ꯑꯩꯃꯨꯛ ꯑꯩꯃꯨꯛ ꯄꯥꯗ꯭ꯔꯦꯕ
ꯎꯝ
ꯑꯗꯨꯒꯤ ꯀꯔꯤꯔꯣ ꯃꯤꯗꯤ ꯑꯗꯨꯝ ꯍꯥꯏꯅꯩꯅ
ꯑꯗꯨ ꯌꯥꯗꯕꯅꯦꯕ ꯈꯪꯗꯕ ꯁꯤꯡꯉꯦ ꯑꯗꯨꯗꯤ
ꯑꯣ ꯑꯩꯗꯤ ꯐꯥꯔꯁ ꯇꯥꯏꯝꯅꯤꯅ
ꯈꯪꯉꯕ
ꯈꯪꯉꯦ ꯈꯪꯉꯦ
ꯑꯁꯨ ꯀꯨꯏꯗꯔꯤ ꯌꯥꯎꯕ
ꯍꯞꯇꯥ ꯀꯌꯥ ꯁꯨꯔꯒꯦ
ꯑꯁ ꯍꯞꯇꯌꯦ ꯍꯞꯇꯥ ꯌꯧꯔꯝꯈꯤꯔꯣꯏꯗ ꯍꯞꯇꯥꯗꯤ ꯌꯧꯈ꯭ꯔꯅꯤꯗ ꯑꯃ ꯌꯧꯗꯤ ꯌꯧꯔꯝꯅꯤ ꯍꯞꯇꯗꯤ
ꯑꯣ ꯑꯩꯗꯤ ꯉꯔꯥꯡ ꯈꯛꯇꯪ ꯌꯥꯎꯅꯤ
ꯎꯝ ꯐꯩꯅꯦ
ꯑꯩ ꯉꯔꯥꯡ ꯈꯛꯇ ꯒꯤꯌ꯭ꯟ ꯇꯥꯔꯛꯄꯀꯣ
ꯐꯩꯌꯦꯕ ꯌꯥꯝ ꯃꯤ ꯃꯆꯥꯗꯤ
ꯑꯗꯣ ꯌꯦꯟ ꯇꯥꯔꯛꯄꯗꯨꯗ ꯑꯗꯨꯗ ꯅꯣꯏ ꯃꯦꯁꯦꯖ ꯄꯥ ꯄꯥꯔꯒ ꯑꯩ ꯅꯣꯛ
ꯑꯩꯒ ꯋꯥꯔꯤ ꯁꯥꯕꯁꯦ ꯀꯃꯥꯏ ꯇꯧꯕ꯭ꯔꯥ ꯅꯨꯡꯉꯥꯏꯕ꯭ꯔꯥ ꯅꯨꯡꯉꯥꯏꯇꯕ꯭ꯔꯣ
ꯑꯁ ꯅꯪꯗꯤ ꯅꯨꯡꯉꯥꯏꯕ꯭ꯔꯥ ꯅꯨꯡꯉꯥꯏꯇꯕ꯭ꯔꯥ
ꯑꯩꯕꯨꯔꯣ
ꯎꯝ ꯅꯪꯕꯨꯅꯦ
ꯑꯩꯗꯤ ꯅꯨꯡꯉꯥꯏ ꯅꯉꯣ
ꯍꯝ ꯅꯨꯡꯉꯥꯏꯔꯝꯅꯤ ꯑꯩꯕꯨ ꯁꯥꯕꯗ ꯅꯨꯡꯉꯥꯏꯇ꯭ꯔꯒ ꯀꯅꯥ ꯑꯩ ꯀꯅꯥꯕꯨ ꯅꯨꯡꯉꯥꯏꯗꯣꯏꯕ ꯀꯥꯡ ꯌꯥꯝꯃꯟꯕꯒꯤ ꯑꯁ ꯃꯦꯟ ꯇꯥꯗꯦ
ꯒꯨꯠꯅꯥꯏꯠꯇꯣ ꯊꯥꯜꯂꯨꯅ
ꯊꯥꯟꯗꯦ ꯒꯨꯠꯅꯥꯏꯠ ꯊꯥꯟꯗꯦ
ꯨꯒꯨꯠꯅꯥꯏꯠ ꯊꯥꯜꯂꯒ ꯐꯝꯒꯗꯧꯅꯤꯅ
ꯂꯩꯕꯤ ꯂꯩꯅꯤꯉꯥꯏ ꯄꯩꯁꯥ ꯂꯩꯇꯦ
ꯀꯩꯕ ꯂꯩꯥꯅꯕ ꯄꯩꯁꯥ ꯂꯩꯇꯦ ꯇꯥꯕ꯭ꯔꯣ
ꯑꯃꯨꯛ ꯍꯌꯦꯡ ꯍꯌꯦꯡ ꯑꯃꯨꯛ ꯇꯦꯖ ꯍꯥꯏꯕ ꯑꯁ
ꯅꯪ ꯉꯁꯤ ꯀꯗꯥꯏ ꯆꯠꯄ꯭ꯔꯣ ꯑꯗꯨꯝ ꯌꯨꯝꯗ ꯂꯩꯔꯝꯅꯤꯀꯣ
ꯑꯩ ꯅꯨꯡꯇꯤꯒꯤ ꯇꯨꯝꯃꯒ ꯂꯩꯕꯅꯦ ꯃꯟꯗꯦꯗꯒꯤꯗꯤ ꯁ꯭ꯀꯨꯜ ꯆꯠꯄ ꯍꯧꯔꯅꯤ ꯊꯥ ꯑꯃ ꯁꯨꯔꯦ ꯁ꯭ꯀꯨꯜ ꯆꯠꯇꯕ
ꯎꯝ ꯑꯁ ꯅꯪ ꯉꯁꯥꯏ ꯑꯁꯤ ꯍꯥꯏꯈ꯭ꯔꯕꯅꯦꯀꯣ ꯑꯩꯉꯣꯟꯗꯀꯣ
ꯈꯪꯗꯦ ꯑꯩꯗꯤ
ꯑꯩꯒꯤꯗ ꯂꯣꯏ ꯀꯥꯎꯈ꯭ꯔꯦ ꯃꯤ ꯋꯥꯝꯃꯟꯗꯅ
ꯁꯕꯥꯁ
ꯃꯤ ꯋꯥꯃꯟꯗꯅ ꯑꯩꯃꯨꯛ ꯀꯥꯎꯈꯋꯦ ꯅꯨꯄꯤꯁꯨ ꯅꯨꯄꯥꯁꯨ ꯑꯃꯨꯛ ꯀꯣꯜ ꯇꯧꯔꯛꯑꯦꯕꯀꯣ
ꯅꯪꯕꯨ
ꯑꯣ
ꯎꯝ ꯐꯩꯅꯦ
ꯑꯩ ꯂꯣꯏ ꯀꯥꯎꯈ꯭ꯔꯦ
ꯐꯩꯅꯦ ꯃꯤ ꯃꯁꯥꯒꯤꯗꯤ ꯇꯧꯔꯛꯑꯗꯤ
ꯐꯩꯅꯦ ꯀꯥꯅ ꯅꯪꯉꯣꯟꯗꯗꯤ ꯇꯧꯔꯛꯑꯝꯅꯤ
ꯎꯝ ꯇꯧꯅꯤ ꯍꯥ
ꯅꯪꯉꯣꯟꯗꯁꯨ ꯇꯧꯔꯛꯔꯝꯒꯅꯤꯕ
ꯇꯧꯔꯛꯇꯦ
ꯁꯤꯁ ꯑꯩ ꯈꯛꯇꯔꯣ ꯑꯗꯨꯗꯤ
ꯑꯩ ꯌꯥꯎꯁꯨ ꯌꯥꯎꯗꯅ ꯀꯧꯔꯛꯇꯦ
ꯅꯪ ꯒ꯭ꯔꯨꯞ ꯌꯥꯎꯗꯦ
ꯌꯥꯎꯗꯦ
ꯑꯦꯑꯦ ꯑꯗꯨꯗꯤ ꯀꯃꯥꯏꯅ
ꯒ꯭ꯔꯨꯞꯇ ꯑꯦꯠꯇ ꯎꯝ ꯅꯆꯤꯟ ꯊꯤꯕ ꯏꯁ ꯆꯩ ꯆꯥꯗꯅ ꯇꯣꯛꯀꯅꯤ
ꯃꯤ ꯌꯥꯝꯗꯦ ꯍꯧꯖꯤꯛꯅ ꯃꯤ ꯌꯥꯝꯈꯠꯄ
ꯃꯤ ꯋꯥꯝꯈꯠꯂꯤꯀꯣ ꯍꯟꯗꯛ ꯉꯁꯤꯗꯤꯀꯣ
ꯎꯝ ꯎꯝ ꯑꯩꯈꯣꯏ ꯌꯥꯎꯕ ꯀꯥꯟꯗꯤ ꯃꯤ ꯌꯥꯝꯗꯦꯕ ꯊ꯭ꯔꯤ ꯍꯟꯗ꯭ꯔꯦꯠꯗꯀꯨꯝꯕ ꯈꯛꯇ ꯉꯥꯏꯔꯤꯕꯅꯦꯕ
ꯑꯣ ꯍꯧ ꯍꯧꯖꯤꯛꯇꯤ ꯃꯤ ꯀꯌꯥ ꯁꯨꯈ꯭ꯔꯕ ꯐꯥꯏꯚ ꯍꯟꯗ꯭ꯔꯦꯠ
ꯍꯦꯟꯂꯝꯅꯤ ꯎꯝ ꯑꯁ ꯂꯥꯡꯒꯅꯨ ꯂꯥꯡꯒꯅꯣ ꯏꯕꯦꯝꯃ
ꯇꯥꯕꯔꯣ
ꯍꯧ ꯇꯥꯏ
ꯀꯩꯗꯧꯕ꯭ꯔꯣ ꯀꯩꯗꯧꯔꯤꯅꯣ
ꯑꯩꯅꯤ ꯁꯨꯝ ꯐꯝꯕ ꯂꯩ
ꯎꯝ ꯑꯁ ꯀꯩꯖꯥꯡ ꯆꯥ
ꯂꯩꯒꯤ ꯀꯩꯕ ꯀ꯭ꯔꯤ ꯍꯥꯏꯕꯅꯣ
ꯀꯔꯤꯁꯨ ꯍꯥꯏꯗꯦ
ꯅꯣꯏ ꯃꯤ ꯌꯥꯝ ꯂꯩꯕ ꯃꯥꯜꯂꯤꯗ
ꯏꯃꯥꯟꯅꯕꯤꯗ ꯑꯩ ꯈꯛꯇꯅꯤ
ꯑꯣ ꯅꯕꯥꯟꯅꯤ ꯑꯗꯥ ꯔꯦꯟꯗ ꯂꯩꯕ꯭ꯔꯣ
ꯎꯝ ꯑꯩꯈꯣꯏ ꯃꯅꯥꯛꯇꯤ ꯂꯩꯏꯌꯦ ꯃꯤ
ꯑꯣ ꯂꯥꯏꯔꯤꯛ ꯀꯟꯅ ꯄꯥꯈꯣ ꯀꯣꯆꯤꯡ ꯈꯛꯇ ꯆꯠꯂꯒ ꯇꯧꯅꯨ
ꯀꯔꯤ ꯍꯥꯏꯕ
ꯂꯥꯏꯔꯤꯛꯇꯣ ꯈꯔ ꯈꯔ ꯄꯥꯎꯕ
ꯄꯥꯌꯦ ꯅꯨꯡꯇꯤꯒꯤ ꯑꯗꯨꯝ ꯄꯥꯌꯦꯅ ꯑꯩꯗꯤ
ꯎꯝ ꯄꯥꯒꯗꯧꯅꯤ ꯅꯪꯒꯤ ꯅꯦꯠ ꯄꯦꯛ ꯂꯣꯏꯔꯦ ꯍꯥꯏꯕ ꯅꯠꯇ꯭ꯔꯣ
ꯎꯝ ꯂꯣꯏꯔꯦ ꯑꯁ ꯐꯥꯏꯚ ꯖꯤ ꯐꯪꯕ ꯃꯐꯝꯗ ꯂꯩꯅꯤ ꯍꯧꯖꯤꯛ ꯂꯦꯡꯕ ꯌꯥꯁꯦ ꯑꯗꯨꯝ ꯀꯥꯡꯁꯦ ꯆꯤꯛꯑꯦ
ꯀꯩꯅꯣ ꯇꯝꯄꯥꯛꯇꯗꯤ ꯐꯥꯏꯚ ꯖꯤ ꯐꯪꯅꯕꯅꯤꯅ ꯑꯟꯂꯤꯃꯤꯠ
ꯑꯁ ꯐꯪꯗꯦ ꯁꯤꯗ ꯅꯦꯠ ꯈꯤꯇꯪ ꯋꯥꯠꯂꯦ ꯅꯨꯡꯉꯥꯏꯕ
ꯎꯝ ꯐꯥꯏꯚ ꯖꯤꯗꯨ ꯑꯟꯂꯤꯃꯤꯇꯦꯠ ꯅꯠꯇ꯭ꯔꯣ
ꯑꯥ ꯑꯁ ꯂꯦꯡꯅꯣ
ꯀꯩꯅꯣꯝꯅꯤ
ꯑꯁ ꯉꯁꯤ ꯇꯨꯝꯃꯤ ꯃꯥꯒꯤ ꯒ꯭ꯌꯥꯟ ꯃꯦꯟ ꯇꯥꯗꯦ ꯑꯩ ꯑꯁ
ꯀꯩꯗꯧꯉꯩ